ꯍꯂꯣ ꯑ ꯇꯄꯔ
ꯒꯨꯗ ꯏꯚꯅꯤꯡ ꯀꯩꯗꯧ ꯅꯨ
ꯅꯤ ꯀꯔꯤꯁꯨ ꯇꯧꯗꯦ ꯐꯝꯃꯦ
ꯑꯣ ꯆꯥꯛ ꯆꯥꯔꯕꯣ
ꯆꯠ ꯆꯥꯔꯦ ꯅꯪꯗꯤ
ꯑꯩ ꯁꯨꯝ ꯆꯥꯔꯦ ꯀꯔꯤ ꯃꯊꯦꯜ ꯆꯥꯔꯒꯦ ꯏꯆꯝꯗꯤ
ꯑ ꯉꯁꯤꯁꯦ ꯑ ꯀꯣꯕꯤ ꯆꯝꯊꯣꯡ ꯆꯥꯏ
ꯎꯝ ꯑꯩꯗꯤ ꯍꯋꯥꯏ ꯆꯥꯏ ꯍꯋꯥꯏꯅꯦ ꯑꯗꯒꯤ ꯁꯥꯎꯒꯔꯤ ꯀꯥꯡꯁꯣꯏꯅꯦ ꯇꯧꯔꯒ ꯆꯥꯏꯀꯣ
ꯍꯕꯅꯤꯟ ꯍꯦꯇꯗꯤꯦ
ꯅꯣꯏꯅ ꯍꯦꯟꯅ ꯍꯥꯎꯔꯤꯗꯨꯗꯤ
ꯀꯗꯥꯏꯒ ꯑꯩꯈꯣꯏꯗꯤ ꯍꯥꯎ ꯇ ꯑꯦꯣꯕꯤꯗ ꯕꯨꯒꯗꯥ ꯍꯥꯎꯗꯅ
ꯀꯣꯕꯤꯣ ꯀꯣꯕꯤ ꯍꯥꯎ ꯏꯗꯤ ꯀꯣꯕꯤ ꯑꯍꯥꯎꯕꯗ ꯆꯤꯡꯉꯦ ꯀꯩꯅꯣ ꯍꯧꯖꯤꯛꯀꯥꯟꯗꯤ ꯃꯣꯏꯁꯦ
ꯑꯁ ꯀꯕꯤꯗꯤ ꯍꯥꯎ ꯇ ꯁꯒꯔꯤ ꯍꯦꯅꯍꯋꯦ
ꯎꯝ ꯎ
ꯃꯁꯤꯗꯤ ꯀꯗꯥꯏ ꯀꯗꯥꯏ ꯆꯅ ꯍꯦ
ꯁꯤꯁꯦ ꯗ꯭ꯌꯨꯇꯤ ꯇꯧꯔꯒ ꯂꯩꯌꯦꯦ ꯊꯣꯏꯗꯣꯛꯄ ꯆꯠꯇꯦ
ꯑꯣ
ꯅꯪꯗꯤ ꯀꯗꯥꯏ ꯀꯗꯥꯏ ꯆꯄ꯭ꯔꯣ
ꯑꯩꯁꯨ ꯉꯁꯤ ꯀ ꯈꯣꯠꯇꯦ ꯌꯨꯝꯗ ꯑꯗꯨꯝ ꯂꯩ
ꯑꯣ ꯑꯣ ꯌꯥꯝ ꯐꯩꯅꯦ ꯀꯅꯥ ꯌꯨꯝ ꯀꯅꯥ ꯀꯅꯥ ꯂꯩꯃꯤꯟꯅꯔꯤꯒꯦ ꯌꯦꯦ ꯍꯧꯖꯤꯛ ꯀꯥꯟ
ꯁꯦ ꯀꯩꯅꯣꯗ ꯂꯩꯕꯒꯤ ꯃꯤ ꯃꯌꯥꯝ ꯂꯩ ꯑꯩꯈꯣꯏ ꯅꯨꯄꯤ ꯉꯥꯛꯇ ꯇꯔꯥ ꯇꯔꯥ ꯃꯔꯤꯒꯨꯝꯕ ꯂꯩꯌꯦ
ꯑꯣ ꯊꯕꯛ ꯑꯃꯒꯤ ꯆꯠꯊꯣꯛꯄꯅꯦꯕ ꯌꯨꯝ ꯑꯁꯦꯡꯕꯗ ꯂꯩꯇꯦꯕ ꯅꯠꯇ꯭ꯔꯥ
ꯍꯣꯏ ꯏꯃꯁꯦꯡꯕꯗ ꯅꯠꯇꯦ
ꯌꯥꯝ ꯐꯩ ꯑꯗꯨꯃꯥꯏꯅ ꯃꯤ ꯄꯨꯟ ꯄꯨꯟꯅ ꯂꯩꯕꯗꯨ ꯂꯩꯕ ꯅꯨꯡꯉꯥꯏꯕꯅꯦ
ꯍꯣꯏ ꯅꯨꯡꯉꯥꯏꯔꯦ ꯍꯥꯏꯇꯥꯔꯦ
ꯎꯝ ꯆꯥꯛ ꯌꯦꯟꯁꯥꯡꯗꯤ ꯄꯨꯟꯅ ꯆꯥꯕ꯭ꯔꯣ ꯇꯣꯉꯥꯟ ꯇꯣꯉꯥꯟ ꯑꯣꯣꯟꯅ ꯅꯁꯥ ꯅ ꯃꯇꯣꯝꯇ ꯒ꯭ꯔꯨꯞ ꯒ꯭ꯔꯨꯞ ꯇꯧꯒ꯭ꯔ ꯁꯦꯝꯕ꯭ꯔꯒ
ꯍꯣ ꯍꯣꯏ ꯑꯩꯈꯣꯏ ꯄꯨꯜꯂꯦ ꯃꯤ ꯑꯅꯤ ꯑꯍꯨꯝ ꯄꯨꯟꯕꯁꯨ ꯌꯥꯎꯋꯤ ꯃꯤ ꯑꯃ ꯑꯃꯈꯛꯄꯗꯤ ꯂꯩꯇ꯭ꯔꯦ ꯃꯔꯤ ꯃꯉꯥ ꯄꯨꯟꯕ ꯌꯥꯎꯋ ꯑꯅꯤ ꯑꯍꯨꯝ ꯄꯨꯟꯕ ꯌꯥꯎꯏꯤ ꯑꯩꯗꯤ ꯑꯩꯈꯣꯏ ꯏꯃꯥꯟꯅꯕꯤ ꯑꯅꯤꯒ ꯆꯥꯃꯤꯟꯅꯩ ꯈꯣꯏꯍꯨꯝ
ꯃꯤ ꯌꯥꯝꯅꯁꯨ ꯊꯣꯡ ꯊꯥꯛꯄ ꯈꯣꯠꯄ ꯃꯆ ꯁꯦꯝꯕ ꯋꯥꯕꯅꯦꯕ ꯅꯠꯇ꯭ꯔꯣ
ꯍꯣꯏ ꯑꯅꯤ ꯑꯣꯍ ꯑꯗꯨ ꯆ ꯆꯥꯔꯦ ꯍꯥꯏ ꯇꯥꯔꯦ
ꯎꯝ ꯍꯜ ꯍꯜꯖꯤꯛ ꯅꯃꯥꯟꯅꯕꯤꯁꯤꯡꯗꯤ ꯄꯨꯟꯅ ꯂꯩꯔꯤꯕ꯭ꯔꯣ ꯊꯕꯛ ꯀꯩ ꯆꯠꯊꯣꯛꯅꯕ ꯌꯥꯎꯕ꯭ꯔꯣ ꯍꯧꯖꯤ ꯀ ꯃ ꯇ ꯂꯣ
ꯄꯨꯟꯅ ꯂꯩꯦꯔꯤ
ꯑꯣ ꯌꯥꯝ ꯐꯩꯅꯦ ꯍꯥꯏꯣꯏꯗꯤ ꯄꯨꯟ ꯄꯨꯟꯅ ꯂꯩꯕ ꯃꯇꯝ ꯆꯥꯅ ꯇꯨꯝꯃꯤꯟꯅꯕ ꯃꯇꯝ ꯆꯥꯅ ꯍꯧꯒꯠꯃꯤꯟꯅꯕ ꯁꯨꯃꯥꯏꯅ ꯂꯩꯕꯅ ꯐꯕꯅꯤꯅ
ꯎꯝ ꯑꯩꯈꯣꯏ ꯂꯩꯕꯗꯤ ꯑꯩꯈꯣꯏꯅ ꯆꯥꯅꯤꯡꯕ ꯃꯇꯝꯗ ꯆꯥꯕ ꯑꯗꯨꯒ ꯊꯣꯛꯄ ꯈꯛꯇꯅꯤ ꯑꯩꯈꯣꯏꯅ ꯎ ꯃꯤ ꯅꯤꯔꯒ ꯆꯠꯄꯁꯦ ꯑꯗꯨꯒ ꯆꯥꯛ ꯆꯥꯕ ꯇꯨꯝꯕ ꯍꯧꯒꯠꯄꯗꯤ ꯑꯩꯈꯣꯏ ꯁꯤ ꯍꯥꯏ ꯇꯔꯦ ꯃꯔꯝꯗ ꯍꯥꯏꯔꯗꯤ
ꯆꯠꯄ ꯀꯥꯟꯗ ꯐ꯭ꯔꯤ ꯑꯣꯏꯅ ꯆꯠꯊꯣꯛꯇꯦꯕ ꯅꯠꯇ꯭ꯔꯥ
ꯍꯣꯏ ꯆꯠꯊꯣꯛ ꯍꯣꯏ ꯆꯠꯄꯗꯗꯤ ꯐ꯭ꯔꯤ ꯑꯣꯏꯅ ꯆꯠꯇ꯭ꯔꯦ
ꯎꯝ ꯎꯝꯝ
ꯍꯥ ꯐꯨꯕꯣ ꯀ ꯌꯦꯡ꯭ꯔꯣ
ꯐꯨꯠꯕꯣꯜ ꯌꯦꯡꯉꯦ ꯑꯩꯅ ꯁꯞꯄꯣꯔꯠ ꯇꯧꯕ ꯇꯤꯝ ꯑꯅꯤ ꯊꯦꯡꯅꯗꯧꯣꯔꯦ ꯀꯔꯝꯕꯗ ꯑꯃꯨꯛ ꯁꯞꯄꯣꯔꯠ ꯇꯧꯗꯣꯏꯅꯣ ꯈꯪꯗꯦ ꯁꯤꯒꯤ ꯕ꯭ꯔꯥꯖꯤꯜꯒ ꯅꯣꯔꯋꯦꯗ ꯁꯞꯄꯣꯔꯠ ꯇꯧꯕꯅꯦꯕꯀꯣ ꯑꯗ ꯀ ꯃꯣꯏ ꯑꯩ ꯒꯤ ꯔꯥꯎꯟ ꯁꯤꯛꯁꯇꯤꯟꯗ ꯅꯣꯔꯋꯦꯒ ꯕ꯭ꯔꯥꯖꯤꯜ ꯇꯥꯕ
ꯑꯥ
ꯌꯥꯅꯦꯒꯁꯨ ꯑꯣ ꯉꯁꯤꯗꯤ ꯌꯦꯡꯉꯣꯏꯗ꯭ꯔꯣ
ꯉꯁꯤ ꯌꯦꯡꯂ ꯂꯣꯏꯗ ꯉꯁꯤ ꯌꯦꯡꯅꯤꯡꯕ ꯀꯤꯝ ꯌꯥꯎꯗꯦꯗ
ꯑꯣ
ꯅꯪꯗꯤ ꯌꯦꯡꯒꯗ꯭ꯔꯣ
ꯌꯦꯉꯣꯏꯗ
ꯌꯦꯡꯉꯝꯒꯗꯕ ꯃꯥꯜꯂꯦ ꯅꯨꯄꯤ ꯑꯩꯈꯣꯏ ꯍꯧꯖꯤꯛꯀꯥꯟ ꯃꯦꯁꯤꯒꯤ ꯔꯣꯅꯥꯜꯗꯣꯒꯤ ꯐꯨꯔꯤꯠꯈꯩ ꯂꯣꯏ ꯂꯤ ꯂꯤꯠꯂꯒ ꯌꯦꯡꯅꯕꯅꯦ
ꯌꯦꯡꯉꯦ ꯌꯦꯡꯉꯦ ꯑꯩꯈꯣꯏꯁꯨ ꯌꯦꯡꯕꯅꯦ ꯌꯦꯡꯕꯕꯨꯗꯤ ꯉꯔꯥꯡꯗꯤ ꯌꯦꯡꯗꯦ ꯉꯁꯤꯁꯨ ꯌꯦ ꯏꯁꯇꯥꯅ ꯈꯅꯦ ꯑꯗꯨ ꯗꯣꯏꯔꯣ ꯑꯗꯨꯗꯤ ꯈꯪꯗ꯭ꯔꯦ ꯍꯣꯔꯦꯟ ꯑꯩꯈꯣꯏ ꯃꯥꯏ ꯂꯥꯛꯇꯕ
ꯑꯣ ꯅꯪꯗꯤ ꯃꯦꯁꯤꯒꯤ ꯗ꯭ꯔꯦꯁ ꯂꯩꯕ꯭ꯔꯣ ꯔꯣꯅꯥꯜꯗꯣꯒꯤ ꯂꯧꯕ꯭ꯔꯣ
꯭ꯔꯦꯖꯕꯨꯗꯤ ꯂꯩꯇꯦ ꯏꯃꯥꯟꯅꯕꯤ ꯑꯅꯤꯁꯤꯅ ꯏꯕꯥꯅꯤꯁꯤꯅ ꯃꯤꯁꯤ ꯑꯣꯏꯕ ꯑꯗꯨꯒ ꯑꯅꯤ ꯁꯤꯟꯅꯔꯨꯅꯦꯗꯣ ꯑꯣꯏꯕ ꯑꯗꯨꯅ ꯑꯁ ꯑꯩꯈꯣꯏꯁꯦ ꯅꯍꯥꯟ ꯏꯍꯥꯟ ꯍꯥꯟꯕ ꯅꯉꯗꯣ ꯁꯥꯟꯅꯕꯗꯣ
ꯎꯝ
ꯑꯗꯨꯗ ꯃꯕꯥꯅꯤꯁꯦ ꯑꯍꯝꯕ ꯃꯤꯁꯤꯁꯦ ꯁꯅꯕꯗꯨꯗꯤ ꯏꯕꯥꯅꯤꯁꯦ ꯑꯗꯨꯝ ꯈꯪꯗꯦ ꯃꯤꯁꯤꯕꯨ ꯃꯤꯁꯤꯗꯤ ꯁꯨꯃꯥꯏꯅ ꯇꯧꯋꯦ ꯈꯣꯠꯂꯦ ꯀ ꯍꯥꯏꯕꯗꯣ ꯁꯨꯃꯥꯏꯅ ꯍꯕꯅꯦꯕ ꯑꯗꯣ ꯃꯣꯏꯒꯤ ꯂꯥꯛꯄꯗ ꯃꯣꯏꯁꯦ ꯀ ꯀꯀꯩ ꯀꯀꯩ ꯇ ꯑꯣꯏ ꯔꯣꯇꯗ ꯑꯗꯨꯗꯒꯤ ꯃꯕꯥꯎ ꯌꯦꯡꯗ꯭ꯔꯦ ꯍꯥꯏꯣꯏꯗꯤ ꯑꯗꯨ ꯌꯦꯡꯕꯨꯗꯤ ꯌꯦꯡꯉ ꯑꯗꯨ ꯉꯔꯥꯡ ꯄꯨꯗꯤ ꯌꯦꯡꯒꯦ
ꯑ ꯀꯔꯤ ꯇꯧꯕ꯭ꯔꯣ ꯍꯧꯖꯤꯛꯇꯤ
ꯋꯥꯋꯀꯤꯡ ꯆꯠꯂꯒ ꯂꯩꯌꯦ ꯋꯥꯛꯀꯤꯡ ꯆꯠꯊꯣꯛ ꯆꯠꯁꯤꯟ ꯇꯧꯔꯒ ꯍꯛꯆꯤꯡ ꯂꯥꯡꯕ ꯍꯥꯏꯕꯗꯣ ꯇꯨꯝꯕ ꯆꯪꯕ ꯉꯜꯂꯁꯨ ꯐꯠꯇꯦꯕꯀꯣ
ꯍ ꯍꯣꯏ ꯍꯣꯏ
ꯁꯨꯃꯥꯏꯅ ꯐ꯭ꯔꯦꯁ ꯑꯣꯏꯊꯣꯛꯑꯒ ꯋꯥꯛꯀꯤꯡ ꯀꯩ ꯆꯠꯊꯣꯛꯑꯒ ꯋꯥꯔꯤ ꯑꯇꯩ ꯈ ꯁꯥꯟꯅꯊꯣꯛꯑꯒ ꯐꯃꯨꯡ ꯆꯪꯕ ꯀꯥꯟꯗꯗꯤ ꯇꯨꯝꯕꯗꯣ ꯌꯥ ꯌꯥꯝ ꯅꯨꯡꯉꯥꯏꯌꯦꯕ ꯏꯁꯤꯡ ꯐ꯭ꯔꯤꯖꯇꯒꯤ ꯂꯧꯊꯣꯛꯑꯒ ꯑꯌꯤꯡꯕ ꯈꯔ ꯊꯛꯆꯤꯜꯂꯒ ꯇꯨꯡ ꯃꯥꯡꯈ꯭ꯔꯗꯤ ꯃꯥꯡꯁꯨ ꯅꯨꯡꯉꯥꯏꯕꯅꯦꯕꯀꯣ
ꯎꯝ ꯎꯝ ꯎꯝ ꯎꯝ
ꯑꯗꯨꯃꯥꯏꯅ ꯇꯧꯗꯣꯏꯅꯦ
ꯂꯕꯨ ꯐꯩꯌꯦꯗ
ꯎ ꯃꯣꯏꯁꯦ ꯇꯨꯝꯂꯝꯗꯥꯏꯗ ꯁꯃꯥꯏꯅ ꯃꯤꯒ ꯋꯥꯔꯤ ꯋꯥꯇꯥꯏ ꯁꯥꯟꯅꯔꯗꯤ ꯉꯁꯥꯏꯒꯤ ꯏꯁꯇ꯭ꯔꯦꯁꯇꯣ ꯈꯔ ꯐꯥꯏꯗꯅ ꯅꯠꯇ꯭ꯔꯣ
ꯍ ꯍꯣꯏ ꯃꯥꯅꯦ ꯃꯥꯅꯦ
ꯑꯗꯨ ꯑꯗꯨꯅꯦ ꯑꯗꯨꯅ ꯅꯪꯁꯨ ꯀꯥꯟꯅꯕ ꯑꯩꯁꯨ ꯀꯥꯟꯅꯕ ꯑꯗꯨꯅ ꯐꯣꯟ ꯇꯧꯔꯛꯑꯏꯦ
ꯆꯨꯝꯃꯦ ꯆꯨꯝꯃꯦꯕ ꯆꯨꯝꯃꯤ ꯋꯥ ꯉꯥꯡꯕꯗꯤ ꯍꯥꯏꯑ
ꯍꯕꯒꯤ ꯅꯠꯇꯦꯗ ꯑꯗꯨꯕꯨ ꯑꯗꯨꯃꯥꯏꯅ ꯃꯤ ꯑꯃ ꯑꯣꯏꯔꯨꯕꯅꯤꯅ ꯑꯩꯈꯣꯏꯒꯤ ꯃꯤꯒ ꯋꯥꯔꯤ ꯋꯥꯇꯥꯏ ꯁꯥꯟꯅꯕꯁꯦ ꯅꯨꯡꯊꯤꯜ ꯃꯇꯝꯗꯗꯤ ꯐꯪꯉꯤ ꯑꯍꯤꯡ ꯃꯇꯝꯗꯤ ꯐꯪꯗꯕꯅꯤꯅ ꯅꯣꯏꯗ ꯑꯗꯨꯃꯥꯏꯅ ꯋꯥꯔꯤ ꯁꯥꯟꯅꯔꯒ ꯂꯩꯕꯁꯦ ꯁꯤꯅ ꯅꯨꯡꯉꯥꯏꯕꯀꯣ
ꯍ ꯍꯣ ꯍꯣ ꯍꯣꯏ ꯐꯩꯌꯦ ꯐꯩꯌꯦ ꯑꯩꯁꯨ ꯇꯧꯔꯛꯇꯣꯏꯅꯦ ꯍꯌꯦꯡꯁꯦꯠ
ꯇꯧꯔꯨ ꯅꯣꯏ ꯃꯌꯥꯝꯁꯨ ꯐ꯭ꯔꯤ ꯂꯩꯔꯀꯥꯟꯗ ꯁꯣꯁꯥꯏꯇꯤ ꯑꯃ ꯂꯩꯕꯅꯤꯅ ꯃꯤ ꯁꯤꯒ ꯋꯥꯔꯤ ꯋꯥꯇ ꯁꯥꯟꯅꯔꯒ ꯂꯩꯕꯅ ꯍꯦꯟꯅ ꯅꯨꯡꯉꯥꯏꯕꯅꯦ
ꯍꯣꯏ ꯍꯣꯏ ꯇꯧꯔꯛꯇꯣꯏꯅꯤ ꯇꯧꯔꯛꯇꯣꯏꯅꯤ ꯑꯩꯁꯨ
ꯎꯝ
ꯑꯦ ꯃꯩ ꯂꯥꯛꯇꯕꯁꯤ ꯌꯥꯝ ꯅꯨꯡꯉꯥꯏꯇꯦ
ꯀꯌꯥꯝ ꯀꯨꯏꯔꯦ ꯃꯥꯏ ꯃꯨꯣꯏꯈꯤꯕꯈꯤꯕ
ꯉꯁꯥꯏ ꯄꯨꯡ ꯃꯔꯤ ꯑꯍꯨꯝ ꯃꯈꯥꯏ ꯃꯔꯤ ꯑꯗꯨꯋꯥꯏꯒꯤ ꯃꯨꯠꯈꯤꯕꯅꯦ ꯂꯥꯛ ꯑꯩꯈꯣꯏꯒꯤ ꯂꯥꯏꯟꯗꯣ ꯌꯥꯗ꯭ꯔꯦ ꯍꯥꯏꯕꯅꯦ ꯃꯔꯤꯗꯣ ꯄꯠꯄ꯭ꯔꯥ ꯀꯩꯅꯣꯝ ꯍꯥꯏꯕꯅꯦ
ꯑꯗꯨꯗꯤ ꯉꯁꯤ ꯑꯍꯤꯡꯗꯤ ꯀꯃꯥꯏꯅ ꯇꯧꯔꯒ ꯈꯪꯕ ꯇꯥꯕ
ꯉꯁꯤꯗꯤ ꯎꯄꯥꯏ ꯂꯩꯇ꯭ꯔꯦ ꯑꯗꯨꯝ ꯋꯥꯔꯁꯨ ꯋꯥꯅ ꯈꯥꯡꯕ ꯇꯥꯔꯦ ꯑꯗꯨꯅ
ꯎꯝ
ꯁꯥꯕ ꯁꯥꯕꯁꯤꯅ ꯇꯨꯝꯕ ꯌꯥꯗꯦ ꯍꯥꯏꯕ ꯐꯦꯟ ꯊꯥꯕ ꯑꯗꯨꯗꯤ
ꯑꯣꯝ
ꯇꯨꯝꯃꯦ ꯑꯗꯣ ꯐꯦꯟ ꯊꯥꯗꯗꯤ ꯇꯨꯝꯃ ꯌꯥꯗꯦ ꯀꯥꯡꯈꯟ ꯈꯜꯂꯁꯨ ꯑꯗꯨꯝ ꯁꯥꯕꯗꯣ
ꯎꯝ
ꯑꯗꯨꯒꯤ ꯇꯨꯝꯕ ꯌꯥꯔꯣꯏꯕ
ꯅꯗꯤ ꯆꯦ ꯍꯤ ꯀꯦꯌꯥꯁꯨꯔꯒꯦ
ꯀꯁꯗꯣ ꯃꯥꯂꯦ ꯃꯥꯟꯒꯦ
ꯇ꯭ꯋꯦꯟꯇꯤ ꯇ꯭ꯋꯦꯟꯇꯤ ꯌꯧꯗ꯭ꯔꯒ ꯅꯠꯇ꯭ꯔꯒꯅ ꯇ꯭ꯋꯦꯟꯇꯤꯗꯒꯤ ꯍꯦꯜꯂꯗꯤ ꯆꯍꯤ ꯑꯍꯨꯝꯒꯨꯝꯕ ꯇ꯭ꯋꯦꯟꯇꯤ ꯊ꯭ꯔꯤ ꯁꯨꯃꯥꯏꯅ ꯂꯩꯔꯝꯒꯗꯧ ꯃꯥꯜꯂꯦ
ꯍꯣꯏ ꯍꯣꯏ ꯍꯣꯏ ꯆꯃꯦ ꯆꯨꯝꯃꯦ
ꯇ꯭ꯋꯦꯟꯇꯤ ꯊ꯭ꯔꯤꯔ ꯇ꯭ꯋꯦꯟꯇꯤꯔꯥ ꯑꯩꯠꯇꯤꯂꯥ
ꯑꯟ ꯀꯨꯗꯤ ꯍꯦꯜꯂꯦ
ꯗꯤ ꯇ꯭ꯋꯦꯟꯇꯤ ꯇꯋ ꯐꯥꯇꯤ ꯋꯥꯟꯒ ꯇ꯭ꯋꯦꯟꯇꯤ ꯇꯨ ꯑꯣꯏꯕ꯭ꯔꯥ ꯇ꯭ꯋꯦꯟꯇꯤ ꯇ꯭ꯋꯦꯟꯇꯤ ꯀꯌꯥ ꯅꯣ
ꯑꯍꯨꯝ ꯃꯔꯤ ꯁꯨꯒꯗꯧꯔꯦ
ꯑꯣ ꯇ꯭ꯋꯦꯟꯇꯤ ꯇ꯭ꯋꯦꯟꯇꯤ ꯃꯔꯤ ꯁꯨꯗꯧꯔꯕ ꯑꯣ ꯑꯗꯨ ꯁꯨꯝ ꯋꯥꯠꯂꯤꯗ ꯑꯩꯉꯣꯟꯗ ꯀꯀꯥ ꯀꯧꯕ ꯌꯥꯅꯤꯀꯣ
ꯀꯀꯥꯅ ꯏꯕꯦꯝꯃ ꯅꯨꯡꯁꯤꯕ ꯀꯥꯏꯗꯦ ꯀꯥꯏꯗꯦ ꯍꯥꯏꯗ ꯍꯧꯖꯤꯛꯀꯥꯟꯁꯦ ꯈꯪꯗꯦ ꯅꯪ
ꯍꯣꯏ ꯑꯣ ꯇꯥꯏꯌꯦ ꯇꯥꯏ ꯇꯥꯏ ꯇꯕ꯭ꯔꯣ
ꯇꯥꯗꯦ ꯇꯥꯗꯦ
ꯑꯣ ꯇꯔꯥ ꯃꯣꯏ
ꯅꯪꯁꯦ ꯈꯣꯟꯟꯁꯨ ꯃꯈꯣꯟꯁꯨ ꯌꯥꯝ ꯇꯥꯕ ꯅꯨꯡꯉꯥꯏꯅꯦ ꯅꯁꯛꯁꯨ ꯌꯥꯝꯅ ꯏꯪ ꯇꯞꯄ ꯑꯣꯏꯔꯝꯒꯗꯕ ꯃꯥꯜꯂꯦꯀꯣ
ꯏꯁꯁ
ꯑꯦꯁ ꯀꯣꯜ ꯑꯦꯁ ꯑꯥꯏ ꯁꯥꯏꯗ ꯆꯁ
ꯑꯗꯨꯗꯤ ꯑꯣꯟꯅ ꯇꯩꯅꯅꯔꯅꯤ
ꯎꯝ ꯑꯣꯏꯕ꯭ꯔꯥ ꯍꯣꯏ ꯑꯗꯨꯃꯥꯏꯅ ꯑꯣꯏꯒꯗ꯭ꯔꯥ ꯑꯣ ꯑꯣ ꯐꯔꯦꯅꯦ ꯑꯗꯨꯃꯅꯒ ꯏꯪꯔꯖ ꯐꯅꯦ
ꯏꯪꯗꯦ ꯑꯩꯈꯣꯏꯗꯤ ꯏꯪꯗꯦ ꯑꯐꯥꯎꯕꯤ ꯍꯥꯏꯁꯤꯔꯥ
ꯅꯪ ꯕꯨꯅꯤꯗ ꯁꯅꯣ ꯋꯥꯏ ꯁꯅꯣ ꯋꯥꯏ ꯀꯨꯆꯛ ꯅꯪꯒꯤ ꯀꯝꯄ꯭ꯂꯦꯛꯁ ꯁꯦꯟꯁꯔ ꯁꯅꯣꯋꯥꯏ ꯑꯣꯏꯔꯝꯒꯗꯧ ꯃꯥꯜꯂꯦ
ꯀꯗꯥꯢ ꯗꯒꯤ
ꯎꯝ
ꯑꯩꯒꯤ ꯀꯔꯤ ꯑꯩꯉꯣꯟꯗ ꯂꯩꯕ ꯑꯃꯕꯨꯥꯎ ꯍꯥꯏꯔꯛꯇꯦ ꯅꯪ
ꯑꯣꯏꯗꯕ ꯉꯇ ꯑꯣꯏꯗꯕ ꯉꯇ ꯍꯥꯏꯔꯛꯑꯦ ꯁꯦꯡꯕ
ꯑꯗꯨꯗꯤ ꯐꯩꯅꯦ ꯅꯪꯒꯤ ꯑꯣꯄꯣꯖꯤꯠꯇꯣ ꯉꯥꯡꯕ ꯍꯥꯏꯔꯗꯤ ꯐꯩꯅꯦ ꯑꯩꯅ ꯉꯥꯡꯉꯤꯁꯤꯡꯁꯤ ꯅ ꯑꯣꯄꯣꯖꯤꯠ ꯂꯣꯏ ꯑꯣꯏꯔꯗꯤ ꯑꯩꯅ ꯅꯪꯁꯦ ꯐꯠꯇꯕ ꯅꯨꯄꯤꯅꯦ ꯍꯥꯏꯔꯗꯤ ꯅꯪꯁꯨꯦ ꯑꯐꯕ ꯑꯣꯏꯔꯝꯕ ꯇꯥꯏ
ꯑ ꯑꯗꯨ ꯑꯗꯨꯕꯨꯗꯤ ꯅꯠꯇꯦ
ꯐꯠꯇꯕ ꯅꯨꯄꯤ ꯑꯣꯄꯣꯖꯤꯠꯅꯤꯅꯀꯣ ꯑꯗꯨꯝ ꯑꯣꯏꯅꯤ ꯅꯠꯇ꯭ꯔꯣ
ꯑꯗꯨ ꯋꯥ ꯋꯥ ꯍꯪꯉꯁꯨ ꯁꯨꯃꯥꯏꯅ ꯈꯨꯝꯕ ꯇꯥꯗ ꯆꯥꯛ ꯆꯥꯛ ꯆꯥꯗ꯭ꯔꯤꯕꯣ ꯍꯥꯏꯕ ꯇꯥꯕꯅꯤꯅꯦ ꯑꯗꯨꯗꯤ ꯃꯥꯒꯤ ꯑꯣꯄꯣꯖꯤꯠꯇꯤ ꯆꯥꯛ ꯆꯥꯔꯕꯣ ꯍꯥꯏꯕꯒꯨꯝꯕꯅꯦ ꯅꯠꯇ꯭ꯔꯥ ꯁꯥꯛ ꯁꯥꯗ꯭ꯔꯤ ꯕ ꯍ ꯆꯨꯝꯕ꯭ꯔꯅꯦ ꯁꯨꯃꯥꯏꯅ ꯍꯪꯕ ꯌꯥꯕ꯭ꯔꯥꯅꯦ
ꯑꯁ ꯑꯇꯩꯗꯤ ꯑꯇꯩꯗꯤ ꯆꯞ ꯃꯥꯟꯅꯩꯑꯕꯀꯣ ꯑꯗꯣ ꯑꯃꯈꯛꯇꯅꯦꯕ ꯅꯪꯅ ꯑꯩꯉꯣꯟꯗ ꯍꯥꯏꯗꯤ ꯑꯅꯤꯅꯦ ꯁꯨꯃꯥꯏꯅ ꯇꯧꯗꯧ ꯃꯥꯜꯂꯤ ꯁꯨꯃꯥꯏꯅ ꯇꯧꯗꯧ ꯃꯥꯜꯂꯤ ꯍꯥꯏꯗꯨꯗꯤ ꯑꯗꯨ ꯑꯣꯟꯅ ꯇꯩꯅꯅꯔꯦ ꯍꯥꯏꯕꯅꯤꯗ
ꯑꯣ ꯅ ꯅꯪꯅ ꯉꯁꯥꯏ ꯍꯥꯏꯈꯤꯕꯗꯨꯗꯤ ꯂꯣꯏꯅꯃꯛ ꯑꯣꯟꯅ ꯇꯩꯅꯅꯕ ꯉꯥꯛꯇ ꯉꯥꯡꯉ ꯈꯪꯉꯦ ꯍꯥꯏꯩꯌꯦꯕ ꯑꯗꯨꯗꯤ ꯅꯪꯒ ꯋꯥꯔꯤ ꯁꯥꯟꯅꯕꯁꯦ ꯑꯣꯄꯣꯖꯤꯠꯇ ꯁꯥꯟꯅꯅꯤꯅ ꯈꯨꯝꯕ ꯍꯥꯏꯕ ꯌꯦꯡꯉꯨꯀꯣ